ꯍꯜꯂꯣ ꯍꯜꯂꯣ
ꯋꯦꯜꯀꯝꯕꯦꯛꯇꯨ ꯍꯥꯏ ꯆꯠꯅꯦ
ꯂꯥꯖꯗꯨ ꯇꯥꯔꯦ ꯕꯦꯔꯥꯅꯤ
ꯋꯥꯔꯤ ꯅꯨꯡꯉꯥꯏꯝꯗ ꯇꯠꯈ꯭ꯔꯩꯅꯦ ꯑꯃꯨꯛꯀ
ꯑꯩꯗꯤ ꯁꯤꯔꯦꯗ
ꯐꯅ ꯗꯨꯝ ꯅꯨꯡꯉꯥꯏꯔꯤ
ꯅꯪꯒꯤ ꯋꯥꯔꯤꯗꯣ ꯀꯟꯇꯤꯅ꯭ꯌꯨ ꯇꯧꯋꫭ
ꯑꯍ ꯒꯥꯔꯤ ꯑꯩ ꯒꯥꯔꯤ ꯋꯥꯔꯤ ꯁꯥꯔꯝꯕ꯭ꯔ ꯀꯥꯎꯈ꯭ꯔꯦ
ꯑ꯫
ꯁꯥꯇ꯭ꯔꯥꯁꯤꯡꯅ ꯐꯖꯔꯝꯃꯅꯤ꯫
ꯁꯤ ꯑꯣꯖꯥꯁꯤꯅꯤꯀꯣ ꯀꯣꯛꯆꯥꯛꯅꯤ ꯍꯥꯏꯅꯤ ꯐꯝꯕꯤꯅꯤꯀꯣ ꯂꯥꯁꯇ꯫
ꯅꯨꯡꯁꯤꯅꯕꯒꯤ ꯋꯥꯔꯤ ꯃꯌꯥꯝ ꯁꯥꯔꯒ꯫
ꯀꯩꯅꯣ ꯅꯪꯅꯥ ꯍꯥꯏꯕꯗꯣ꯫ ꯎꯝ꯫ ꯂꯥꯏ ꯍꯥꯏꯕ꯭ꯔꯥ ꯀꯩꯔꯥ꯫ ꯀꯣꯂꯥꯏ ꯍꯥꯏꯕ꯫ ꯀꯌꯥ꯫
ꯑꯣ ꯑꯣ꯫ ꯑ ꯚꯗꯤꯌꯑꯣ ꯀꯣꯜꯒꯨꯝꯍꯩ꯫ ꯌꯥꯝ ꯇꯧꯔꯛꯑꯦꯕꯀꯣ ꯑꯗꯣ ꯋꯥꯜ ꯑꯃ ꯈꯥꯔꯒ ꯊꯝꯃꯦꯕ ꯑꯩꯅ꯫ ꯑꯗꯨ ꯀ꯭ꯔꯣꯁ ꯍꯦꯟꯕ ꯌꯥꯗꯕ꯫
ꯑꯩ ꯋꯥꯡꯅꯕ꯫
ꯒ꯭ꯌꯥꯟ ꯇꯥꯕ ꯋꯥ
ꯒ꯭ꯌꯥꯟ ꯇꯥꯕ ꯒ꯭ꯌꯥꯟ ꯇꯥꯗꯕ꯭ꯔꯥ ꯑꯩꯅꯥ ꯉꯥꯡꯕꯁꯦ꯫
ꯀꯩ ꯋꯥꯅꯣ ꯀꯩ ꯈꯣꯁꯅꯣ꯫
ꯎꯝ ꯅꯠꯇꯦ ꯍꯦꯟꯖꯤꯟꯕ ꯌꯥꯔꯣꯏꯗꯕ꯫
ꯑꯗꯨꯃꯥꯏꯅ ꯍꯥꯏꯕ ꯀꯥꯏꯗꯩꯩ꯫
ꯋꯥ ꯑꯃꯈꯥꯏ ꯍꯥꯏꯔꯗꯤ ꯈꯥꯏꯔꯤꯗꯤ ꯕꯤꯗꯤꯌꯣꯀꯣꯗ ꯋꯥ ꯑꯃ ꯈꯥꯔꯗꯤ ꯂꯣꯏꯔꯦ꯫ ꯕꯦꯔꯥꯅꯤꯀꯣ꯫
ꯑꯩ ꯁꯤꯈꯤꯗꯤ ꯉꯁꯤ ꯅꯨꯃꯤꯠ꯫ ꯅꯣꯏꯗꯤ ꯃꯆꯤ ꯃꯅꯥꯎ ꯀꯦꯌꯥꯔꯥ ꯎꯝ꯫
ꯅꯨꯄꯤ ꯑꯍꯨꯝ ꯅꯨꯄꯥ ꯑꯅꯤ꯫
ꯅꯨꯄꯤ ꯑꯍꯨꯝ ꯅꯨꯄꯥ ꯑꯅꯤ꯫ ꯅꯪꯅ ꯀꯌꯥ ꯁꯨꯕ꯫
ꯑꯩꯅꯥ ꯈꯋ꯭ꯥꯏ꯫ ꯂꯥꯁꯅꯦ ꯑꯇꯣꯝꯕ꯫
ꯑꯗꯨꯒ ꯃꯊꯛꯁꯤꯡꯗꯤ ꯃꯌꯨꯝ ꯂꯣꯏꯅ ꯄꯥꯟꯈ꯭ꯔꯦ꯫
ꯑꯃ ꯄꯥꯜꯂꯦ ꯑꯃ ꯅꯨꯄꯤ ꯊꯤꯔꯦ ꯑꯍꯨꯝ ꯋꯥꯠꯂꯤ꯫ ꯍ꯫
ꯂꯤꯔꯝꯃꯅꯤꯀꯣ꯫
ꯏꯆꯦꯗꯣ ꯌꯥꯝꯂꯤꯌꯦ ꯏꯆꯦꯗꯣ ꯖꯁ ꯊꯥꯔꯇꯤ ꯊ꯭ꯔꯤ ꯑꯃ ꯑꯣꯏꯔ ꯃꯥꯜꯂꯦ
ꯑꯥ ꯂꯤꯗꯤꯀꯣ ꯗꯨꯗꯤ
ꯏꯌꯥꯝꯕꯗꯨꯅ ꯅꯣꯏꯒꯤ ꯕꯦꯁ ꯑꯣꯢꯒꯗꯨ ꯃꯥꯜꯂꯦ
ꯅꯪꯒꯤ ꯅꯌꯥꯝꯕ ꯑꯣꯏꯅ ꯍꯣꯠꯅꯈ꯭ꯔꯁꯤꯔꯥ
ꯍꯣꯏ ꯌꯥꯏꯌꯦ ꯌꯥꯢꯌꯦ ꯃꯥꯗꯤ ꯃꯨꯗꯨꯒꯤ ꯀꯤꯗꯦꯅꯦ
ꯅꯪꯅ ꯂꯥꯛꯀꯦ ꯍꯥꯏꯔꯁꯨ ꯌꯥꯏꯅꯦ
ꯑꯥ
ꯑꯩꯅ ꯁꯦꯀꯦꯟꯗ ꯂꯥꯛ ꯇꯗꯤ
ꯌꯥꯏꯗꯨꯁꯨ ꯅꯠꯇ꯭ꯔꯒ ꯑꯩꯒꯤ ꯆꯍꯤꯁꯦ ꯋꯥꯡꯍꯜꯂꯁꯤꯔꯣ
ꯑꯦꯁꯆꯦꯟꯁ ꯇꯧꯔꯁꯤꯔꯣ
ꯑꯩꯈꯣꯏ ꯑꯅꯤꯀꯣ ꯍꯥ ꯑꯩꯈꯣꯏ ꯑꯅꯤ ꯁꯤꯟꯗꯣꯛꯅꯔꯁꯤꯔꯥ
ꯁꯤꯟꯗꯣꯛ ꯁꯤꯟꯗꯣꯛꯅꯕ ꯌꯥꯔꯗꯤꯀꯣ
ꯐꯥꯗꯧꯕ
ꯑꯗꯣ ꯏꯕꯥꯅꯤ ꯂꯩꯃꯤꯟꯅꯔꯗꯤ ꯑꯗꯨꯝ ꯅꯣꯛꯔꯒ ꯂꯩꯒꯗꯧ ꯃꯥꯅꯦ
ꯑꯗꯨꯃꯥꯏꯅ ꯀꯣꯜ ꯇꯧꯔꯒꯀꯣ
ꯅꯠ ꯀꯣꯜ ꯇꯧꯕ ꯅꯠꯇꯕꯠ
ꯍꯩ ꯅꯠꯇꯦ ꯑꯩꯗꯤ ꯀꯣꯜ ꯇꯧꯅꯤ ꯅꯪ ꯋꯥ ꯋꯥ ꯉꯥꯡ ꯗꯨ ꯑꯗꯨꯃꯥꯏ ꯀꯣꯜ ꯇꯧꯒꯅꯤ
ꯑꯦ ꯀꯔꯤꯁꯨ
ꯑꯁꯤꯅꯦ ꯅꯣꯛꯄ ꯅꯨꯡꯉꯥꯏꯅꯤꯕ
ꯑꯣ ꯐꯣꯟ ꯃꯅꯨꯡꯗ ꯑꯗꯨꯝ ꯅꯣꯛꯀꯗꯧꯕ ꯑꯥ
ꯀꯩ ꯋꯥꯔꯤ ꯁꯅꯥꯖꯤꯔ ꯈꯪꯗꯦ ꯊ꯭ꯔꯤ ꯑꯣꯏꯔ ꯃꯥꯂꯦ ꯀꯣ ꯏꯕꯅꯤꯁꯦ ꯍꯟꯗꯛ ꯑꯥ ꯐꯣꯔ ꯋꯥꯟ ꯃꯤ ꯑꯃꯅ ꯐꯣꯔ ꯁꯨꯒꯗꯕꯅꯦ ꯍꯥꯏꯕꯀꯣ
ꯑꯗꯨꯃꯥꯏꯅ ꯍꯥꯏꯅꯣ ꯍꯥꯏꯕꯅꯤꯀꯣ
ꯑꯣ ꯁꯣꯔꯤ
ꯅꯪ ꯄꯕꯤꯌꯨ ꯍꯕꯤꯕꯥꯏꯌꯣ
ꯂꯥꯟꯈ꯭ꯔꯦ
ꯃꯤ ꯍꯥꯏꯕꯁꯤꯗꯤ ꯁꯣꯏꯕ ꯂꯣꯏ ꯌꯥꯎꯅꯤꯅ ꯍꯥꯏ ꯅꯠꯇ꯭ꯔꯥ
ꯎꯝ ꯌꯥꯎꯋꯦ ꯀꯗꯥꯏꯗꯒꯤ ꯏꯁꯣꯔ ꯐꯥꯎꯕ ꯁꯣꯏꯔꯒ ꯃꯃꯤꯠ ꯇꯥꯡꯕ ꯌꯥꯎꯍꯜꯂꯤꯗꯨꯗꯤ
ꯑꯁ ꯎꯝ ꯃꯔ ꯑꯃ ꯂꯩꯕꯤꯒꯤꯅꯤꯗꯥꯏ ꯑꯗꯨꯗꯤ
ꯍꯣꯏ ꯃꯔꯝ ꯂꯩꯔꯝꯒꯅꯤ ꯑꯗꯨ ꯃꯥꯅ ꯑꯗꯨ ꯑꯁꯨꯝ ꯑꯩꯈꯣꯏꯅ ꯈꯟꯕ ꯀꯥꯟꯗꯗꯤ ꯃꯥꯁꯨ ꯑꯗꯨ ꯁꯣꯏꯕꯒꯤ ꯅꯠꯇ꯭ꯔꯣ
ꯐꯔꯦ ꯐꯔꯦ ꯑꯗꯨꯒ ꯂꯥꯏꯒꯤ ꯃꯔꯝꯁꯨ ꯉꯥꯡꯅꯨ ꯍꯥꯏꯕꯗꯨ
ꯅꯪ ꯁꯤꯅꯃꯒꯤ ꯋꯥꯔꯤꯈꯛꯇꯅꯤ ꯍꯥꯏ ꯄꯤꯕ ꯌꯥꯕ ꯁꯤ
ꯀꯔꯤ
ꯑꯩꯅ ꯍꯥꯟꯅꯗ‌ꯦꯀꯣ ꯃꯣꯏꯅ ꯍꯥꯏꯅꯤꯀꯣ
ꯑꯩ ꯌꯥ ꯍꯦꯟ ꯅꯣꯡꯈꯔꯣꯏꯁꯦ
ꯅ‌ꯣꯛꯃꯟꯗꯅꯥꯅꯪ ꯂꯣꯏ ꯃꯨꯜꯂꯝ ꯑꯃꯅꯤꯅꯤ
ꯃꯨꯟꯕꯗꯨꯝ ꯂꯥꯏꯔꯤ ꯑꯩ ꯄꯨꯛ ꯌꯥꯝ ꯅꯥꯔꯦ ꯁ꯭ꯀꯨꯜꯗꯨꯁꯨ ꯐꯖꯅ ꯅꯔ ꯂꯥꯛꯄꯅꯤ ꯑꯩꯈꯣꯏ ꯁ꯭ꯀꯨꯜꯗ ꯑꯣꯖꯥ ꯑꯃ ꯂꯩꯌꯦ ꯁꯥꯔ ꯗꯤꯝꯄꯜ ꯗꯤꯝꯄꯜ ꯍꯥꯏꯅ ꯈꯪꯅꯕꯅꯦ ꯑꯗꯨ ꯅꯨꯄꯥꯒꯥꯕꯥꯅꯦ ꯅꯣꯛꯄꯗ ꯅꯣꯛꯄꯗꯅꯦ ꯃꯥꯁꯨ ꯑꯩ ꯎꯔꯗꯤ ꯑꯗꯨꯝ ꯅꯣꯛꯈ꯭ꯔꯕ ꯑꯩꯁꯨ ꯃꯥ ꯎꯔꯗꯤ ꯑꯗꯨꯝ ꯅꯣꯛꯈ꯭ꯔꯕ
ꯑꯗꯨ ꯃꯄꯥꯗꯣ ꯂꯧꯈꯣꯅ ꯄꯪꯉꯦꯍꯦ
ꯑꯦ
ꯅꯠꯇ꯭ꯔꯣ
ꯏꯁ
ꯁꯛ ꯎꯅꯕ ꯐꯥꯎ ꯅꯣꯛꯑꯗꯤ ꯑꯥ ꯌꯧꯔꯝꯅꯦ ꯑꯦ ꯅꯦꯝꯗꯕꯅꯦ ꯊꯥꯛ ꯋꯥꯡꯈ꯭ꯔꯕꯅꯦ ꯂ‌ꯦꯕ‌ꯦꯜ ꯂꯕ‌ꯦꯜ ꯋꯥꯡꯉꯦ
ꯑꯩ ꯑꯇꯣꯞꯄ ꯁꯤꯟꯐꯝ ꯇꯧꯕ ꯃꯤ ꯄꯥꯝꯃꯦ
ꯑꯁ ꯅꯪꯉꯤꯁꯤꯗꯤ ꯍꯥꯏꯕ ꯈꯨꯗꯤ ꯕꯦꯔꯥꯅꯤ
ꯃꯥ ꯍꯥꯏꯔꯣ ꯃꯥ ꯍꯥꯏꯔꯣ ꯂꯣꯏꯅ ꯂꯥꯁꯇ ꯐꯪꯑꯣꯏꯀꯣ ꯍꯥꯏꯕꯤꯔꯤꯁꯤꯅꯤ
ꯑꯩ ꯑꯃ ꯂꯩꯌꯦꯕꯀꯣ ꯐꯣꯔꯇꯤ ꯌꯤꯔꯁ ꯁꯨꯔꯒ ꯃꯌꯨꯝ ꯄꯥꯟꯕ ꯃꯥꯗꯣ ꯐꯥꯔꯁꯇꯥꯅꯦ ꯃꯥꯅ ꯑꯣꯏ ꯋꯥꯔꯤ ꯂꯤꯔꯛꯒꯦꯅꯦ ꯀꯔꯤꯒꯦ ꯍꯪꯕ꯭ꯔꯥ ꯑꯗꯨ
ꯑꯗꯨꯅꯦ ꯃꯦꯟꯗꯤ ꯑꯗꯨꯅꯦ ꯃꯦꯟꯗꯤ
ꯑꯩ ꯋꯥꯔꯤꯁꯦ ꯍꯥꯏꯔꯛꯀꯦ ꯑꯗꯨꯗꯣ ꯃꯥꯗꯣ ꯑꯥ ꯀꯩꯅꯣ ꯇꯧꯕꯅꯦꯕ ꯃꯥꯅ ꯐꯥꯔꯁ ꯂꯩꯁꯥꯕꯤ ꯑꯣꯏꯔꯤꯉꯩꯗꯣ
ꯎꯝ
ꯑꯗꯨꯝ ꯅꯍꯥ ꯑꯣꯏꯔꯤꯉꯩꯗꯣ ꯅꯨꯄꯥꯅ ꯑꯗꯨꯝ ꯊꯦꯝꯕ ꯁꯤꯕꯥꯥꯏ ꯑꯣꯏꯕ ꯅꯨꯄꯥ ꯑꯗꯨꯒ ꯄꯨꯂꯤꯁ ꯑꯣꯏꯕ ꯅꯨꯄꯥ ꯑꯗꯨꯝ ꯊꯦꯝꯃꯦꯕꯀꯣ ꯃꯥꯁꯦ ꯊꯦꯝꯕꯗ ꯑꯥ ꯃꯁꯛꯇꯣ ꯕ꯭ꯂꯨꯁꯤ ꯃꯥꯜꯂꯦ ꯖꯦꯠꯂꯤ ꯃꯥꯜꯂꯦ ꯃꯁꯛꯇꯨꯒ ꯑꯗꯨꯝ ꯍꯥꯢꯕ ꯂꯥꯁꯇꯀꯣ ꯂꯥꯁꯇ ꯍꯧꯖꯤꯛ ꯃꯥꯒꯤ ꯅꯨꯄꯥꯗꯣ ꯄꯨꯔꯥ ꯏꯁꯣꯟ ꯆꯣꯜꯂꯒ ꯎꯇꯨꯞ ꯀꯨꯝꯃꯥꯏ ꯑꯩꯗꯤ ꯁꯤꯔꯦ ꯅꯍꯥꯟ ꯅꯪꯅ ꯀꯩꯅꯥ ꯕ꯭ꯂꯨꯁꯤ ꯃꯥꯜꯂꯦ ꯍꯥꯏꯕ ꯖꯦꯠꯂꯤ ꯃꯥꯜꯂꯦ ꯍꯥꯏꯕ ꯅꯨꯄꯥꯇꯒꯤ ꯏꯇꯩ ꯑꯥ ꯋꯥꯆꯦꯠꯇ ꯁꯣꯔ ꯍꯣꯟꯕ ꯃꯥꯟꯕ ꯍꯪꯉꯣꯏ ꯑꯀꯪꯕ ꯃꯥꯟꯕ ꯑꯃ ꯐꯪꯈ꯭ꯔꯦ
ꯅꯪꯁꯨ ꯅꯪꯁꯨ ꯑꯗꯨ ꯇꯥꯅꯤꯀꯣ ꯂꯥꯥꯁꯇ ꯆꯦꯛꯁꯤꯜꯂꯨ
ꯇꯩꯗꯣ ꯎꯔꯒ ꯑꯗꯨꯝ ꯂꯩ
ꯂꯣꯏꯔꯦ ꯅꯪ ꯈꯨꯅꯣꯛ ꯊꯨꯗꯤ
ꯑꯣ ꯁꯤꯅꯤꯀꯣ ꯏꯅꯥꯎꯄꯤꯁꯤꯡ ꯂꯣꯏ ꯈꯪꯉꯝꯃꯅꯤꯀꯣ
ꯑꯩ ꯌꯥꯝ
ꯑꯣ ꯀꯞꯀꯥꯅꯨ ꯀꯞꯀꯥꯅꯨ ꯅꯣꯛ ꯅꯣꯛꯉꯒ ꯀꯞ ꯂꯩ
ꯑꯗꯨꯅꯦ ꯑꯩ ꯑꯩ ꯅꯣꯛ ꯍꯟꯒꯅꯨ ꯑꯩ ꯅꯣꯛꯂꯗꯤ ꯁꯨꯡꯇꯣꯛ ꯊꯣꯛ ꯅꯤꯡꯗꯦꯕ
ꯑꯗꯨꯅꯦ ꯍꯧꯖꯤꯛꯇꯤ ꯈꯔ ꯁꯤꯔꯤꯌꯁ ꯑꯣꯏꯔꯁꯦ ꯅꯛꯄꯁꯦ ꯈꯥꯇꯣꯛꯑꯁꯦ ꯅꯛꯄꯁꯦ ꯄꯣꯏꯖꯟꯅꯦ ꯍꯤꯀꯦꯠ
ꯑꯩ ꯕꯦꯟ ꯇꯧꯗꯅꯀꯣ
ꯃꯦꯗꯤ ꯁꯤꯅꯦ ꯍꯥꯏꯅ ꯍꯥꯅꯥꯛꯇꯤ ꯄꯣꯏ ꯖꯟꯅꯤꯀꯣ ꯄꯩꯁꯦꯂꯦ ꯂꯣꯏꯅ ꯑꯣꯟꯅ ꯇꯩꯅꯥꯔꯕꯅꯤꯀꯣ ꯑꯗꯒꯤ ꯂꯣꯏ ꯂꯞꯇꯔꯦꯁ ꯕꯦꯁ ꯃꯤꯅꯤ ꯁꯤꯟꯒ ꯍꯥꯏꯅꯔꯤꯗꯣ ꯍꯧꯖꯤꯛꯇꯤ ꯌꯥꯗꯕꯅꯤ ꯄꯣꯏꯖꯟ ꯑꯣꯅꯕꯅꯤ
ꯅꯇꯦ ꯑꯩ ꯁꯤꯔꯦ ꯑꯥ
ꯎꯝ ꯃꯤꯇꯩꯗꯤ ꯂꯩꯌꯦ ꯌꯥꯝꯅꯣꯛ ꯃꯟꯕꯗ ꯃꯒꯤꯟ ꯊꯥ ꯊꯣꯛꯄ ꯂꯩꯌꯦ
ꯅꯣꯛꯉꯟꯥꯟꯕꯗꯀꯣ ꯀꯟꯇ꯭ꯔꯣꯜ ꯉꯝꯗ꯭ꯔ ꯀꯥꯟꯗ ꯅꯣꯏꯖꯤꯟ ꯋꯥꯑꯣ ꯊꯣꯀꯄꯥ ꯂꯩꯌꯦꯕꯥ ꯑꯥ ꯐꯥꯒꯤ ꯇꯥꯏꯞꯇꯥ ꯑꯣ ꯅꯣꯛ ꯂꯩꯔꯣ ꯅꯣꯀ ꯂꯩꯔꯣ ꯃꯤꯅꯨ ꯑꯉꯥꯡ ꯁꯣꯏꯗꯔꯦ ꯅꯡ ꯅꯥꯉꯣꯟꯗ ꯊꯣꯛꯑꯣꯏꯗꯤ ꯂꯥꯁꯇꯥ ꯏꯕꯥꯅꯤ ꯅꯣꯛꯃꯟꯗꯅꯕꯣ ꯂꯥꯁꯇꯥ ꯃꯣꯏ ꯔꯨꯁꯇ ꯅꯣꯛꯄꯁꯨ ꯌꯥꯗꯦꯒꯥ ꯊꯣꯛꯂꯥꯀꯛꯅꯤꯀꯦ ꯂꯥꯁ ꯔꯣꯗ ꯅꯣꯛꯄ ꯌꯥꯗ꯭ꯔꯦ ꯀꯃꯥꯏꯅ ꯇꯧꯔ ꯂꯣꯏꯔꯦ
ꯌꯥꯔꯦ ꯇꯣꯛꯈ꯭ꯔꯁꯤ ꯅꯨꯛꯄꯥ ꯑꯦꯁ ꯑꯩ ꯑꯩ ꯄꯤꯒ ꯑꯣꯔ‌ꯣ
ꯎꯝ ꯄꯤ ꯇꯥ ꯐꯥꯎꯗ ꯐꯔꯤꯛ ꯑꯦ
ꯑꯣ ꯑꯣ
ꯑꯩ ꯁꯤꯔꯦ
ꯑꯁꯂꯣꯑꯦ ꯇꯥꯕ꯭ꯔꯣ
ꯌꯦ ꯌꯦꯡꯉꯨꯕ ꯌꯦꯡꯉꯣ ꯀꯨꯏꯁꯨ ꯀꯨꯏꯔꯦ ꯌꯦꯡꯉꯣ
ꯌꯦꯉꯣ
ꯌꯦꯡꯉꯣꯕꯥ
ꯀꯩꯍꯤꯟ
ꯃꯇꯝꯗꯣ ꯫
ꯑꯗꯨ ꯫
ꯌꯦꯉꯨ꯫
ꯇꯧꯔꯒꯦ꯫
ꯑꯒꯣꯏ ꯕꯤꯔꯥꯅꯤ꯫ ꯊꯝꯃꯒꯦ꯫ ꯊꯝꯃꯣ ꯔꯣ
ꯀꯩꯒꯤꯅꯣ ꯊꯝꯃꯣ ꯊꯝꯃꯣ꯫
ꯃꯇꯝꯗꯣ ꯌꯦꯡꯉꯣ꯫
ꯑꯩꯈꯣꯏꯌꯦ꯫
ꯀꯩꯅꯣ ꯃꯣꯏꯁꯨ ꯕꯦꯔꯥꯌꯤ꯫ ꯑ ꯂꯣꯏꯅ ꯍꯟꯅ ꯇꯣꯏꯅꯥ ꯂꯩꯔꯤꯅꯦ꯫ ꯄꯨꯡꯁꯤ ꯍꯦꯜ꯫